ꯑꯣ
ꯎꯝ ꯇꯥꯕ꯭ꯔꯣ
ꯇꯥꯏꯌꯦ ꯇꯥꯏꯌꯦ
ꯆꯛ ꯆꯥꯔꯕꯣ
ꯍꯣꯏ ꯆꯥꯔꯤ ꯅꯪꯗꯤ
ꯑꯩꯁꯨ ꯆꯥꯔꯦ ꯍꯧꯖꯤꯛꯇ ꯆꯥꯕ ꯂꯣꯏꯕ ꯆꯥꯕ ꯂꯣꯏꯔꯒ ꯎꯝ ꯏꯃꯨꯡ ꯁꯦꯝꯕ ꯂꯣꯏꯔꯦ
ꯑꯩꯁꯤꯅꯦ ꯍꯧꯖꯤꯛꯛꯇ ꯊꯕꯥꯛ ꯂꯣꯏꯕꯗ ꯉꯥꯏꯔꯤ ꯀꯔꯤ ꯃꯊꯦꯜ ꯀꯔꯤ ꯃꯊꯦꯜ ꯊꯣꯡꯉꯦ ꯉꯁꯤꯗꯤ
ꯃꯁꯤꯗꯤ ꯌꯦꯟ ꯁꯥ ꯆꯥꯏ
ꯌꯦꯟꯁꯥ
ꯎꯝ
ꯍꯥꯎꯅꯦ
ꯆꯀꯟ ꯆꯀꯟ
ꯑꯩꯈꯣꯏꯗꯤ ꯀꯩꯅꯣ ꯁꯣꯏꯕꯨꯝꯗꯣ ꯎꯁꯣꯏꯗꯣ ꯑꯣ ꯁꯏꯒ ꯂꯨꯒ ꯁꯣꯝꯕꯁꯑꯦ
ꯍꯒꯅꯦ
ꯑꯁ ꯍꯥꯎ ꯄꯦꯗ ꯅꯪꯗꯅ ꯍꯥꯎꯦꯗ
ꯈꯪꯒꯦꯗ
ꯅꯪꯗꯤ ꯌꯨꯝ ꯄꯥꯜꯂꯨꯕꯣ
ꯎꯝ ꯑꯗ ꯌꯨꯝ ꯐꯂꯦ
ꯍ ꯀꯌꯥ ꯁꯨꯔꯒ
ꯇꯥꯕ꯭ꯔ
ꯑꯥ ꯑꯉꯥꯡ ꯀꯌꯥ ꯑꯉꯥꯡꯃ ꯑꯩꯁꯨ ꯑꯉꯥꯡ ꯑꯃ ꯂꯩꯔꯦ
ꯑꯣꯏꯕ꯭ꯔꯥ ꯅꯪꯁꯨ ꯌꯨꯝ ꯄꯥꯜꯂꯦ ꯆꯍꯤ ꯀꯌꯥ ꯆꯍꯤ ꯀꯌꯥ ꯁꯨꯔꯦ ꯑꯉꯥꯡ
ꯆꯍꯤ ꯃꯔꯤꯒ ꯊꯥ ꯑꯅꯤ ꯑꯍꯨꯝ ꯆꯪꯉꯦ
ꯑꯣꯏꯔꯦ ꯅꯨꯄꯤ ꯅꯨꯄꯥ
ꯅꯨꯄꯤꯅꯦ
ꯑꯣ ꯑꯁ ꯅꯨꯡꯉꯥꯏꯅꯦ ꯏꯕꯥꯅꯤꯗꯤ ꯑꯗꯨꯝ ꯑꯩꯁꯨ ꯅꯨꯨꯄꯤꯨꯏꯅꯦ ꯆꯍꯤ ꯑꯅꯤꯗ ꯉꯥꯏꯔꯤ ꯑꯩꯒꯤꯗꯤ ꯏꯕꯅꯤꯗ ꯑꯗꯨꯗꯨ ꯃꯣ ꯁꯅꯥꯕ ꯌꯥꯔꯦꯅ
ꯌꯥꯔꯦ ꯌꯥꯔꯦ
ꯎꯝ
ꯆꯍꯤ ꯃꯔꯤꯅꯤꯅ ꯑꯩꯉꯣꯟꯗ ꯗꯤꯁꯇꯥꯔꯕꯄꯨꯗꯤ ꯇꯧꯗ꯭ꯔꯦ
ꯑꯣꯏ ꯑꯣꯏꯔꯕꯝꯅꯤ ꯁ꯭ꯀꯨꯜ ꯆꯠꯂꯝꯅꯤꯅ
ꯍꯣꯏ
ꯅꯨꯡꯉꯥꯏꯗ ꯅꯪꯡꯁ ꯄꯨꯛꯅ ꯆꯥꯎꯈ꯭ꯔꯗꯤ ꯐꯔꯅꯤ ꯍꯥꯏꯅ ꯉꯥꯏꯔꯤꯅꯤꯅꯦ ꯑꯩꯁꯨ
ꯑꯁ ꯀꯣꯏꯔꯔꯣꯏ ꯀꯣꯏꯔꯔꯣꯏ ꯅ ꯅꯪꯁꯨ ꯆꯍꯤ ꯑꯍꯨꯝ ꯐꯥꯔꯗꯤ ꯈꯔ ꯀꯣꯝꯃꯅꯤꯗ
ꯑꯣꯏꯔꯝꯅꯤ ꯏꯕꯥꯅꯤ ꯏꯕꯥꯅꯤ ꯍꯥꯟꯅ ꯏꯕꯟ ꯉꯅ ꯊꯦꯡꯅꯔꯛꯑꯝꯗꯤꯦ ꯅꯨꯡꯉꯥꯏꯗꯣꯏ ꯄꯩꯁꯥ ꯌꯥꯝ ꯇꯥꯡꯉꯝꯗꯕꯅꯤꯅꯦ
ꯍ ꯑꯩꯈꯣꯏ ꯎꯝ ꯀꯩꯅꯣ ꯅꯪꯗꯤ ꯅꯪꯒꯤ ꯅꯨꯄꯥ ꯅꯪꯒꯤ ꯅꯨꯄꯥꯗꯤ
ꯊꯕꯛ ꯆꯠꯈ꯭ꯔꯦ ꯍꯧꯖꯤꯛꯇꯤ
ꯑ
ꯅꯪ ꯅꯪꯗꯤ ꯏꯝꯐꯜ ꯅꯪꯁꯨ ꯏꯝꯐꯥꯜꯗ ꯂꯩꯕ꯭ꯔꯥ
ꯂꯩꯇꯗ
ꯎꯝ
ꯅꯪꯗꯤ ꯀꯔꯤ ꯀꯔꯤ ꯊꯕꯛ ꯇꯧꯔꯒ ꯂꯩꯕ꯭ꯔꯥ꯫
ꯑꯁ ꯑꯩꯅꯦ ꯊꯕꯛꯅꯦ ꯍꯥꯏꯅꯤꯡꯉꯤꯁꯨ ꯂꯩ꯫ ꯗ ꯑꯣꯖꯥ ꯄ꯭ꯔꯥꯏꯚꯦꯠ ꯁ꯭ꯀꯨꯜꯗ ꯑꯣꯖꯥ ꯇꯧꯕ꯫
ꯅꯪꯔꯣ꫰ ꯑꯁ ꯌꯥꯝ ꯐꯩꯅꯦ꯫
ꯑꯁ ꯈꯪꯗꯦ ꯐꯩꯌꯦ ꯍꯥꯏꯁꯦꯔꯥ ꯐꯠꯇꯦ ꯍꯥꯏꯁꯦꯔꯥ꯫
ꯑꯩꯗꯤ ꯀꯩꯅꯣ ꯇꯧꯋꯦ ꯑꯉꯥꯡ ꯇꯨꯏꯁꯟ ꯈꯔ ꯈꯔꯛ ꯂꯧꯋꯦ꯫
ꯍꯣꯏ ꯑꯩꯁꯨ ꯍꯥꯎꯔꯅꯤ ꯉꯁꯤꯗꯒꯤ꯫
ꯑꯉꯥꯡ ꯑꯉꯥꯡꯁꯤꯡ ꯀ꯭ꯂꯥꯁ ꯋꯥꯟ ꯇꯨꯒꯨꯝꯕꯀꯣ꯫ ꯅꯔꯖꯔꯤꯒꯨꯝꯕꯗꯣ꯫
ꯎꯝ꯫
ꯑꯩꯅ ꯈꯔ ꯑꯗꯨꯝ ꯇꯨꯏꯁꯟ ꯇꯧꯕ꯫
ꯑꯣ ꯀꯩꯅꯣ ꯑꯣꯏꯕ꯭ꯔꯥ ꯅꯪ ꯀꯩꯅꯣꯗꯤ ꯅꯧꯃꯤꯒꯤ ꯃꯆꯦ ꯑꯣꯏꯕ꯭ꯔꯥ꯫
ꯍꯣꯏ꯫
ꯅꯕꯥꯅꯤꯒꯤ ꯃꯈꯣꯟꯗꯣ ꯌꯥꯝ ꯃꯥꯟꯅꯩꯌꯦ꯫
ꯎꯍꯨꯝ ꯃꯥꯅꯦ꯫ ꯍꯣꯏ ꯑꯩꯒꯤ ꯏꯈꯥ ꯊꯪꯕꯅꯦ꯫
ꯑꯣ꯫ ꯅꯣꯏ ꯅꯣꯏ ꯕꯅꯤ ꯃꯈꯣꯟꯗꯣ ꯌꯥꯝ ꯃꯥꯟꯅꯕ ꯑꯩꯗꯤ ꯍꯥꯟꯅ ꯋꯥꯔꯤ ꯁꯥꯟꯅꯕꯗ ꯅꯣꯃꯤꯔꯥ ꯍꯥꯏ꯫ ꯍꯥꯌꯅ ꯈꯟꯕꯥ꯫
ꯑꯣ꯫
ꯅꯣꯏ ꯏꯃꯨꯡ ꯅꯣꯏ ꯏꯃꯨꯡ꯫ ꯗꯤ ꯃꯤ ꯀꯌꯥꯃꯨꯛ ꯆꯥꯕ꯭ꯔꯣ꯫
ꯑꯦꯠꯅꯦ ꯑꯩꯈꯣꯏꯗꯤ꯫
ꯑꯁ ꯌꯥꯝꯃꯤꯍꯦ꯫
ꯌꯥꯝꯃꯦ ꯌꯥ꯫
ꯅꯨꯄꯥ ꯀꯌꯥ ꯅꯨꯄꯤ ꯀꯌꯥ꯫
ꯎꯝ꯫ ꯑꯩꯒꯤ ꯅꯨꯄꯥꯈꯣꯏꯗꯤ ꯅꯨꯄꯤ ꯄꯣꯛꯇꯕꯅꯦ ꯃꯣꯏ ꯅꯨꯄꯥ ꯃꯔꯤ꯫ ꯑꯗꯨꯒ ꯏꯅꯦꯝꯕꯣꯛ ꯑꯥ ꯏ ꯅꯦꯝꯕꯣꯒ꯫ ꯀꯨꯕꯣꯛꯅꯦ ꯑꯗꯨꯒ꯫ ꯑꯩ ꯑꯗꯨꯒ ꯏꯆꯥ ꯆꯥꯃꯆꯥꯁꯤꯒ꯫
ꯑꯣ ꯑꯇꯣꯝꯕꯔꯥ ꯑꯍꯟ ꯔꯥ꯫
ꯑꯍꯟꯅꯦ꯫
ꯑꯣ꯫ ꯅꯪꯗꯤ ꯆꯍꯤ ꯀꯌꯥ ꯁꯨꯔꯦ꯫
ꯑꯩ ꯆꯍꯤ ꯆꯍꯤ ꯇ꯭ꯋꯦꯟꯇꯤ ꯇꯨ꯫
ꯑꯩꯅ ꯈꯔ ꯍꯜꯂꯦꯀꯣ ꯑꯗꯨꯗꯤ꯫
ꯑꯣꯏꯕ꯭ꯔꯥ ꯅꯪ ꯃꯤ ꯀꯌꯥ꯫
ꯑꯩꯅ ꯇ꯭ꯋꯦꯟꯇꯤ ꯐꯣꯔ ꯇ꯭ꯋꯦꯟꯇꯤ ꯐꯥꯏꯚ ꯆꯪꯂꯛꯀꯗꯕ꯫
ꯎꯝ꯫
ꯑꯩꯁꯨ ꯑꯩꯁꯨ ꯑꯩꯁꯨ ꯑꯉꯥꯡ ꯑꯣꯏꯔꯤ ꯍꯥꯏꯔ꯫ ꯅꯪꯅ ꯑꯩꯍꯦꯗ ꯑꯉꯥꯡ ꯑꯣꯏꯔꯦꯅꯦ꯫
ꯑꯣꯏꯔꯝꯃꯦ ꯅꯨꯡꯉꯥꯏꯇꯦꯀꯣ꯫
ꯑꯩꯁꯨ ꯉꯟꯅ ꯌꯨꯝ ꯄꯥꯜꯂꯦ꯫
ꯑꯗꯨꯅꯦ ꯑꯩꯁꯨꯅꯦ ꯅꯍꯥꯟꯅꯃꯤ ꯅꯃꯤ ꯏꯕꯥꯅꯤ ꯋꯥꯔꯤ ꯁꯥꯟꯅꯔꯒ ꯀꯣ
ꯎꯝ
ꯍꯥꯏꯕ ꯃꯥꯜꯂꯦ ꯏꯆꯦ ꯁꯨ ꯉꯟꯅꯥ ꯑꯃꯌꯨꯝ ꯄꯥꯟꯕꯅꯦ ꯍꯥꯏꯅ ꯃꯥꯅ ꯍꯥꯏꯌꯦ
ꯎꯝ ꯑꯩ ꯆꯍꯤ ꯅꯥꯏꯟꯇꯤꯟꯗ ꯌꯨꯝ ꯄꯥꯜꯂꯦ
ꯑꯩꯁꯨꯅꯦ ꯅꯥꯏꯟꯇꯤꯟ ꯁꯨꯗ꯭ꯔꯤꯉꯩꯗ ꯅꯥꯏꯟꯇꯤꯟ ꯁꯨꯗ꯭ꯔꯤꯉꯩꯗ ꯄꯥꯜꯂꯤꯦ ꯅꯥꯏꯟꯇꯤꯟ ꯌꯥꯎꯗꯔ꯭ꯤ ꯉꯩꯗ ꯄꯥꯜꯂꯦ
ꯑꯣ ꯑꯩꯁꯨ ꯅꯥꯏꯟꯇꯤꯟꯗ ꯄꯥꯟꯕ ꯑꯗꯨꯒ ꯏꯆꯥꯗꯣ ꯆꯍꯤ ꯑꯃ ꯂꯩꯕ ꯃꯇꯨꯡꯗ ꯂꯩꯕꯀꯣ
ꯑꯥ
ꯑꯉꯥꯡꯗꯣ ꯈꯔ ꯑꯗꯨꯝ ꯊꯦꯡꯅ ꯑꯃꯨꯛ ꯌꯥꯎꯕ
ꯑ
ꯑꯇꯨꯒꯤ ꯌꯨꯝ ꯄꯥꯝꯕ ꯆꯍꯤ ꯇꯔꯨꯛ ꯍꯦꯜꯂꯝꯃꯅꯤ ꯇꯔꯦꯠ ꯆꯪꯂꯝꯃꯅꯤ
ꯑꯣ ꯌꯥꯝꯈ꯭ꯔꯦꯀꯣ
ꯍꯣꯏ ꯑꯁ ꯂꯩꯁꯥꯕꯤꯒ ꯃꯥꯎꯒꯤ ꯄꯨꯟꯁꯤꯗꯤ ꯌꯥꯝ ꯈꯦꯠꯅꯈ꯭ꯔꯦꯗ
ꯑꯗꯨꯅꯦ ꯋꯥꯏꯀꯣ
ꯋꯥꯑꯦ
ꯅꯨꯉꯥꯏꯠꯕꯗꯣ ꯑꯣ
ꯋꯥꯏ ꯍꯥꯏꯔꯁꯨ ꯋꯥꯐꯝ ꯍꯥꯏꯔꯁꯨ ꯍꯥꯏꯐꯝ ꯂꯩꯇꯕ ꯑ ꯇꯟꯖꯥꯁꯨ ꯂꯥꯛꯄꯅꯦ
ꯑꯗꯨꯅꯦ ꯑꯗꯨꯅꯦ ꯑꯩꯈꯣꯏ ꯃꯁꯥꯟꯅꯅꯤ ꯑꯩ ꯅꯍꯥꯟ ꯅꯝꯃꯤ ꯏꯕꯥꯏꯅꯤꯁꯨ ꯁꯤꯒꯨꯝꯕ ꯋꯥꯔꯤ ꯁꯥꯟꯅꯔꯒ
ꯍꯥꯏꯈꯤꯕꯅꯦ ꯌꯨꯝꯗꯤ ꯉꯟꯅ ꯄꯥꯜꯂꯅꯨꯀꯣ ꯌꯥꯝ ꯋꯥꯕꯅꯦ ꯍꯥꯏꯅ ꯍꯥꯏꯈꯤꯕꯅꯦ ꯑꯗꯨꯒꯤ ꯑꯁ ꯏꯆꯦꯁꯨ ꯍꯦꯛ ꯍꯥꯏꯌꯦ ꯈꯛꯇ ꯍꯥꯏꯌꯦ ꯍꯥꯏ ꯀꯨꯏꯅ ꯂꯩꯁꯥ ꯇꯧꯑꯣ ꯍꯥꯏꯅ ꯍꯥꯏꯈꯤꯕꯅꯦ
ꯎꯝ
ꯍꯥꯥ
ꯏꯉꯥꯎ ꯉꯥꯎꯕ ꯃꯇꯝꯅꯤꯅ ꯈꯟꯊꯕ ꯍꯩꯇꯕ ꯃꯇꯝꯅꯦꯕ ꯃꯥꯒꯤ ꯃꯇꯝꯗꯣ
ꯎꯝ ꯑꯩꯈꯣꯏꯅ ꯉꯥꯎꯔꯤ ꯉꯥꯎꯔꯤ ꯆꯠꯄ ꯃꯇꯝꯗ ꯑꯣꯏꯔꯦ
ꯎꯝ
ꯑꯗꯨꯒꯤ ꯑꯩꯅ ꯍꯥꯏꯈꯤꯕꯅꯦ ꯅꯨꯄꯤꯗꯤ ꯌꯥꯝ ꯄꯥꯝꯕꯅꯦ ꯆꯥꯎꯗꯦꯗ ꯅꯨꯄꯤꯗꯤ ꯌꯥꯝ ꯄꯡꯕꯅꯤꯀꯣ ꯃꯁꯥꯗ ꯄꯥꯟꯗꯔ꯭ꯤ
ꯑꯗꯨꯅꯦ ꯍꯥꯏꯔꯤꯁꯦ
ꯊꯥꯎ ꯒ꯭ꯌꯥꯟ ꯇꯥꯗꯕꯅꯦ ꯍꯥꯏꯅ ꯍꯥꯏꯈꯤꯕꯥꯅꯦ
ꯎꯝ
ꯁꯃꯅ ꯇ ꯍꯣ
ꯎ ꯅ ꯑꯩꯗꯤꯅ ꯑꯩꯈꯣꯏꯗꯤ ꯌꯨꯝ ꯆꯥꯎꯕꯅꯤꯅꯀꯣ ꯇꯕ꯭ꯔꯣ ꯑꯩꯈꯣꯏꯗꯤ ꯌꯨꯝ ꯆꯥꯎꯕꯅꯤꯅ ꯊꯛꯕꯛꯥꯛꯅ ꯊ ꯋꯥ ꯉꯥꯛꯇ ꯑꯩꯗꯤ ꯏꯁ ꯁꯨꯕꯗ ꯌꯥꯝ ꯋꯥꯏꯅ ꯎ ꯑꯌꯣꯛ ꯅꯨꯡꯊꯤꯟ ꯆꯥꯛ ꯊꯣꯡꯉꯦ ꯑꯉꯥꯡ ꯑꯃꯨꯛ ꯁꯦꯟꯅꯔꯦ ꯑꯉꯥꯡꯒꯤ ꯇꯨꯋꯏꯁꯟ ꯑꯃꯨꯛ ꯇꯧꯋꯦ ꯀꯣ ꯏꯃꯨꯡꯒꯤ ꯏ ꯅꯅꯦꯝ ꯏꯀꯨꯒꯤ ꯁꯦꯕꯥ ꯑꯃꯨꯛ ꯇꯧꯒꯅꯤ ꯏꯆꯥꯒꯤ ꯁꯦꯕꯥ ꯑꯃꯨ ꯀꯧꯒꯅꯤ ꯇꯨꯝꯕ ꯐꯥꯎꯕ ꯏꯁꯥꯁꯦ ꯐ꯭ꯔꯤ ꯑꯣꯏꯅ ꯇꯨꯝꯕ ꯐꯪꯗꯕꯗꯣ
ꯑꯗꯨꯅꯦ
ꯅꯪꯗꯤ ꯎꯝ ꯀꯔꯤ ꯀꯔꯤ ꯊꯕꯛ ꯁꯨꯔꯒ ꯂꯩꯕ꯭ꯔꯥ
ꯒ꯭ꯌꯥꯟ ꯇꯥꯗ꯭ꯔꯦꯗ ꯑꯩꯈꯣꯏꯒꯤ ꯄꯨꯟꯁꯤꯁꯦ
ꯀꯔꯤ ꯀꯔꯤ ꯊꯕꯛ ꯁꯨꯔꯒ ꯂꯩꯕ꯭ꯔꯣ ꯅꯪꯗꯤ
ꯂꯧꯒꯨꯝꯕ ꯆꯠꯇ꯭ꯔꯣ ꯍꯥꯥ ꯇꯥꯕ꯭ꯔꯣ
ꯇꯥꯏ ꯇꯥꯏ
ꯂꯧꯒꯨꯝꯕ ꯆꯠꯇ꯭ꯔꯣ
ꯎꯝ ꯂꯧꯒꯤ ꯊꯕꯛꯀꯨꯝꯕꯗꯤ ꯇꯧꯗꯦ
ꯐꯩꯅꯦ ꯅꯣꯏ ꯋꯥꯏꯗ ꯑꯩꯗꯤ ꯂꯧꯒꯨꯝꯕꯗꯤ ꯇꯧꯗꯦ ꯑꯗꯨꯝ ꯃꯔꯛ ꯃꯔꯛꯇ ꯇꯧꯔ
ꯂꯧꯒꯨꯝꯕ ꯊꯕꯛꯗꯤ ꯇꯧꯕꯗ ꯉꯝꯗꯦꯗ
ꯑꯗꯨꯅ ꯐꯔꯕꯅꯦ ꯅꯨꯡꯉꯥꯏꯔꯕꯅꯦ ꯌꯨꯝꯒꯤ ꯏꯪꯈꯥꯡ ꯊꯕꯛꯀꯤ ꯉꯛ ꯐꯔꯕꯅꯤꯀꯣ ꯃꯄꯥꯟꯒꯤ ꯊꯕꯛꯇꯤ ꯌꯥꯝ ꯋꯥꯏꯑꯦ
ꯎꯝ ꯑꯁ ꯑꯉꯥꯡ ꯍꯥꯏꯕꯅꯤꯅ ꯎꯝ ꯁꯥꯕ ꯍꯩꯇꯦ ꯍꯩꯕ꯭ꯔꯥ ꯅꯪꯗꯤ
ꯍꯣꯏ ꯑꯩꯗꯤ ꯐꯅꯦꯛꯀꯨꯝꯕ ꯐꯤꯒꯨꯝꯕ ꯑꯗꯨꯝ ꯁꯥꯔꯦ
ꯑꯣ ꯍꯥꯏꯌꯦꯅ
ꯐꯅꯦꯛꯀꯨꯝꯕ ꯁꯥꯏꯌꯦꯦ ꯈꯔ ꯈꯔ ꯑꯗꯨꯝ ꯁꯥꯔꯒ ꯌꯣꯟꯕꯁꯨ ꯁꯨ ꯌꯥꯎꯋꯦ ꯏꯁꯥꯒꯤ ꯑꯥ ꯑꯗꯨꯝ ꯇꯧꯔꯣ
ꯑꯩꯅ ꯌꯥꯝꯅ ꯍ ꯅꯝꯕꯔ ꯁꯦꯞ ꯇꯧꯅꯔꯒ ꯀꯔꯤꯅꯣ ꯆꯠꯄ ꯈꯣꯠꯄ ꯐꯥꯎꯅꯁꯦꯅ
ꯌꯥꯏꯏ ꯌꯥꯏꯏ
ꯅꯪ ꯅꯪꯗꯤ ꯍꯧꯖꯤꯛꯇꯤ ꯀꯗꯥꯏ ꯂꯩꯕ꯭ꯔꯥ
ꯑꯩꯗꯤ ꯌꯨꯝꯗ ꯂꯩꯌꯦꯦ
ꯅꯠꯇꯦ ꯌꯨꯝꯗꯣ ꯎ ꯃꯐꯝꯗꯣ
ꯃꯐꯝꯗ ꯀꯣꯟꯅ ꯍꯥꯏꯒꯦ
ꯍꯣꯏ ꯑꯗꯨ ꯍꯥꯏꯁꯀꯣ
ꯎꯝ
ꯐꯤ ꯁꯨꯕ꯭ꯔꯥ ꯍꯧꯖꯤꯛꯁꯨ
ꯁꯨꯗꯦ ꯑꯩ ꯍꯧꯖꯤꯛ ꯑꯌꯨꯛꯇ ꯆꯥꯛ ꯊꯣꯡꯉꯦꯗꯅ
ꯑꯝ
ꯆꯥꯛ ꯊꯣꯡꯉꯒ ꯋꯥꯏ ꯁꯤꯠꯂꯦ ꯀꯥ ꯑꯍꯨꯝ ꯃꯔꯤ ꯀꯥ ꯑꯍꯨꯝ ꯃꯔꯤ ꯇꯥꯏꯔꯦ ꯀꯣ ꯂꯤꯛ ꯌꯥꯝ ꯐꯦꯛꯑꯦ ꯐꯦꯡꯂꯒ ꯋꯥꯏ ꯇꯩꯕ ꯂꯣꯏꯔꯒ ꯐꯤ ꯆꯥꯒꯤ ꯐꯤꯔꯣꯜ ꯁꯨꯕ ꯂꯣꯏꯔꯒ ꯍꯧꯖꯤꯛꯁꯤ ꯏꯄꯒꯂ ꯐꯃꯨꯒ
ꯑꯥ ꯊꯕꯛꯇꯤ ꯂꯣꯏꯅ ꯅꯥꯏꯗꯕꯅꯦꯗ
ꯍꯣꯏꯅꯦ ꯑꯗꯨꯃꯥꯏꯅ ꯇꯧꯕꯅꯤꯅꯦ
ꯍꯧꯔꯦ ꯑꯃ ꯂꯣꯏꯔꯣ ꯑꯃ ꯍꯧꯋꯦ ꯑꯁ ꯋꯥꯕꯅꯦ
ꯎꯝ ꯅꯪꯒꯤ ꯅꯆꯥꯗꯤ ꯋꯥ ꯊꯣꯛꯂꯕ꯭ꯔꯣ ꯋꯥ ꯉꯥꯡꯕ ꯊꯣꯛꯂꯕ꯭ꯔꯣ
ꯂꯣꯟꯗꯣ ꯍꯩꯇ꯭ꯔꯤꯌꯦ ꯃꯥꯗꯣ ꯑꯩꯈꯣꯏꯗꯣ ꯃꯤꯛꯁ ꯑꯣꯏꯕꯅꯤꯅꯀꯣ
ꯎ
ꯑꯩꯈꯣꯏ ꯃꯤꯛꯁ ꯑꯣꯏꯕꯒꯤ ꯂꯣꯟꯗꯣ ꯀꯩꯅꯣ ꯐꯖꯅ ꯊꯣꯛꯇ꯭ꯔꯤꯌꯦ ꯊꯣꯛꯄꯗꯤ ꯊꯣꯛꯑꯦ ꯑꯗꯣ ꯃꯥꯁꯨ ꯃꯤꯛꯁ ꯑꯗꯨꯝ ꯉꯥꯡꯈ꯭ꯔꯕꯅꯤꯅ ꯑꯃꯁꯨ ꯈꯪꯍꯧꯗꯕ ꯑꯃꯁꯨ ꯈꯪꯍꯧꯗꯕ ꯑꯣꯏꯕꯗꯣ
ꯑꯣ ꯅꯣꯏꯅ ꯄꯨꯟꯅ ꯄꯨꯟꯅ ꯉꯥꯡꯕꯒꯤ ꯑꯣꯏꯔꯝꯒꯅꯤ
ꯎꯝ
ꯑꯉꯥꯡꯗꯤ ꯍꯥꯏ ꯍꯥꯏꯌꯦꯀꯣ ꯑꯗꯨꯃꯥꯏꯅ ꯇꯧꯕꯁꯦ ꯑꯉꯥꯡ ꯍꯩꯒꯦ ꯍꯥꯏꯕ ꯑꯉꯥꯡꯗꯣ ꯁꯤꯡꯉꯦ ꯍꯥꯏꯕꯅꯦꯕ
ꯍꯤꯡꯒꯗ꯭ꯔꯥ ꯍꯁꯤꯡꯡꯂꯛꯑꯣꯏꯗ꯭ꯔꯥ ꯋꯥ ꯃꯁꯨ ꯃꯥꯒꯤ ꯋꯥꯁꯨ ꯃꯊꯧ ꯃꯔꯝ ꯈꯪꯗꯦ ꯄꯪꯉꯥꯡ ꯑꯉꯥꯡꯅꯦ ꯏ ꯀꯥꯕꯅꯦ ꯃꯔꯛ ꯃꯔꯛꯇꯗꯤ
ꯎꯝ ꯍꯣꯏ ꯑꯉꯥꯡ ꯁꯦꯕ ꯋꯥꯕꯅꯦ ꯑꯗꯨꯒꯤ ꯃꯇꯝꯗꯀꯣ ꯃꯥ ꯃꯣꯏꯅ ꯍꯥꯏꯕꯅ ꯑꯃ ꯑꯩꯈꯣꯏꯅ ꯇꯥꯕꯅ ꯈꯪꯕꯅ ꯑꯃ ꯃꯣꯏꯅ ꯉꯥꯡꯕꯅ ꯑꯃ
ꯍꯣꯏꯕꯤꯕꯔꯥ ꯏꯔꯦ ꯏꯔꯥꯡ ꯉꯥꯛꯇ ꯏꯔꯥꯡ ꯉꯥꯛꯇ ꯂꯩꯔꯤꯅꯦ ꯏꯃꯨꯡꯗꯨꯁꯨ ꯁꯤꯒꯤ